ꯇꯥꯕ꯭ꯔꯥ
ꯇꯥꯏꯌꯦ ꯇꯥꯏꯌꯦ
ꯑꯣ ꯀꯔꯤ ꯇꯧꯔꯒ ꯂꯩꯒꯦ
ꯀꯩꯝ ꯇꯧꯗꯦ ꯐꯝꯃꯝꯕꯅꯦ ꯁꯨꯝ
ꯑꯣ ꯆꯥꯛꯇꯤ ꯆꯥꯔꯕꯣ
ꯆꯥꯗ꯭ꯔꯤ ꯉꯥꯏꯍꯥꯛ ꯂꯩ ꯆꯥꯔꯅꯤ ꯅꯪꯗꯤ
ꯑ ꯑꯩꯁꯨ ꯆꯥꯗ꯭ꯔꯤꯗ ꯊꯣꯡꯕ ꯂꯣꯏꯔꯒ ꯑꯗꯨꯝ ꯂꯩꯌꯦ
ꯎꯝ ꯅꯪꯅ ꯊꯣꯡꯉꯤꯅꯣ
ꯎꯝ ꯉꯁꯤ ꯑꯩꯅ ꯊꯣꯡꯗꯦ ꯑꯩꯒꯤ ꯁꯤꯁꯇꯔ ꯏ ꯂꯣꯅ ꯊꯣꯡꯉꯦ ꯑꯩꯗꯤ ꯑꯦꯒ ꯐ꯭ꯔꯥꯏ ꯉꯥꯛꯇ ꯇꯧꯕꯤꯔꯒꯅꯦ
ꯑꯣ ꯐꯩꯌꯦ
ꯎꯝ ꯅꯣꯏꯗꯤ ꯀꯅꯥꯅ ꯊꯣꯡꯕ꯭ꯔꯥ
ꯑꯩꯗꯤ ꯑꯩꯈꯣꯏ ꯃꯃꯥꯅ
ꯑꯣ ꯐꯩꯅꯦ ꯅꯣꯏꯗꯤ
ꯀꯩ
ꯇꯕꯛ ꯇꯎꯗꯃ ꯃꯥꯜꯛꯣ
ꯑꯩꯔꯥ
ꯍꯣꯏ
ꯌꯨꯝꯒꯤꯗꯤ ꯇꯧꯕꯒ ꯁꯪꯗꯦ ꯑꯩ ꯌꯨꯝꯗ ꯂꯩꯇꯦꯌꯦ ꯌꯥꯝ ꯄꯥꯛꯅ
ꯑꯣ ꯃꯄꯥꯟꯗ ꯂꯩꯕ꯭ꯔꯥ
ꯎ ꯃꯄꯥꯟꯗꯁꯨ ꯆꯠꯂꯤ ꯑꯗꯨꯗꯒꯤ ꯁꯥꯟꯅꯕꯒꯤꯁꯨ ꯆꯠꯄ ꯑꯩꯁꯦ ꯍꯜꯂꯛꯄꯗꯤ ꯊꯦꯡꯉꯦꯕ ꯑꯌꯦꯕ ꯄꯨꯡ ꯑꯗꯨ
ꯑ ꯑꯗꯨꯝ ꯑꯦꯕ꯭ꯔꯤ ꯃꯣꯔꯅꯤꯡ ꯁꯥꯟꯅꯕ꯭ꯔꯥ
ꯃꯣꯔꯅꯤꯡ ꯏꯚꯅꯤꯡ
ꯑꯣ ꯐꯩꯅꯦ ꯀꯔꯤ ꯒꯦꯝꯗꯨꯗ ꯏꯟꯇꯔꯦꯁ ꯂꯩꯕ꯭ꯔꯣ
ꯀ꯭ꯔꯤꯀꯦꯠ
ꯑꯣ ꯑꯣ ꯐꯩꯅꯦ ꯀ꯭ꯔꯤꯛꯀꯦꯠꯁꯦ ꯑꯩꯈꯣꯏꯒꯤ ꯒꯦꯝ ꯌꯥꯝ ꯐꯥꯕꯅꯦ
ꯐꯩꯌꯦ ꯅꯪꯗꯤ ꯌꯦꯡꯗ꯭ꯔꯣ ꯀ꯭ꯔꯤꯀꯦꯠꯀ ꯑꯃꯝꯇ
ꯑ ꯑꯩꯅꯗꯤ ꯏꯟꯇꯔꯦꯁ ꯂꯩꯇꯕ
ꯏꯠꯇꯦ ꯆ ꯌꯥꯝꯄꯥꯡ
ꯑꯩꯅꯗꯤ ꯁꯦꯡꯅ ꯍꯥꯏꯗꯤ ꯏꯟꯇꯔꯦꯁ ꯂꯩꯇꯕꯀꯣ ꯑꯗꯨ ꯁꯥꯟꯅꯕꯁꯤꯡꯕꯨꯗꯤ ꯌꯥꯝ ꯐꯕ ꯒꯦꯝꯅꯦꯅꯗꯤ ꯈꯜꯂꯦꯗ
ꯎꯝ ꯕꯣꯔꯤꯡ ꯆꯨꯕꯅꯤ
ꯍꯣꯏ ꯈꯔ ꯕꯣꯔꯤꯡ ꯆꯨꯕ
ꯑꯦ ꯕꯣꯔꯡ ꯆ ꯑꯣꯏꯗ
ꯐꯨꯠꯕꯣꯜꯒꯨꯝꯕꯗ ꯈ꯭ꯋꯥꯏꯗꯒꯤ ꯄꯨꯛꯅꯤꯡꯗ ꯆꯥꯎꯋꯤ ꯆꯥꯡꯉꯦ ꯎꯝ ꯑꯗꯨ ꯑꯣꯏꯔꯁꯨ ꯑꯗꯨꯒꯤꯒꯦꯝꯦꯝꯁꯨ ꯑꯩꯈꯣꯏ ꯒꯦꯝ ꯌꯥꯝ ꯐꯕꯅꯤꯅꯦ ꯁꯥꯟꯅꯒꯗꯕꯅꯤ
ꯎꯝ ꯁꯅ
ꯑꯗꯨꯗꯤ ꯅꯪꯗꯤ ꯄ꯭ꯔꯣꯐꯦꯁꯅꯦꯜ ꯑꯣꯏꯅ ꯆꯠꯈ꯭ꯔꯕ꯭ꯔꯥ ꯒꯦꯝꯗ
ꯑꯥ ꯄ꯭ꯔꯣꯐꯦꯁꯅꯦꯜ ꯑꯣꯏꯅ ꯆꯠꯀꯦ
ꯑꯥ ꯌꯥꯝ ꯐꯩꯀꯣ
ꯎ
ꯑꯗꯨ ꯑꯩꯒꯤ ꯅꯅꯤꯐꯤꯌꯣ ꯃꯆꯨꯀꯣ ꯒꯦꯝꯗ ꯑꯗꯨꯝ ꯄ꯭ꯔꯣꯐꯦꯁꯅꯦꯜ ꯑꯣꯏꯅ ꯆꯥꯅꯤꯡꯕ ꯃꯥꯒꯤ ꯒꯦꯝꯗꯨꯅ ꯕꯦꯠꯃꯤꯟꯇꯟꯒ
ꯕꯦꯠꯃꯤꯟꯇꯟꯗꯤ ꯐꯩꯌꯦ ꯐꯩ ꯍꯥꯏꯗꯤ ꯍꯥꯏꯗꯤ ꯃꯥꯒꯤ ꯍꯥꯏꯗꯤ ꯐꯩ ꯍꯥꯏꯗꯤ ꯃꯤꯠꯃꯤꯇꯟ ꯍꯥꯏꯗꯤ ꯀꯩꯅꯣꯝ ꯇꯧꯒꯗꯕꯅꯤꯗ ꯁꯥꯟꯅꯕꯥꯏ ꯑꯗꯨ ꯏꯁꯄꯣꯔꯠ ꯃꯦꯟꯗ ꯆꯪꯈ꯭ꯔꯗꯤ ꯀꯥꯅꯕꯁꯨ ꯌꯥꯝ ꯐꯪꯉꯤꯗꯅ
ꯑꯣ
ꯑꯗꯨ
ꯑꯗꯨ ꯏꯁꯀꯣꯞꯇꯗꯤ ꯌꯥꯝ ꯂꯩꯕ꯭ꯔꯥꯅꯦ ꯁꯤꯗ
ꯂꯩ ꯏꯁꯄꯣꯔꯠ ꯀ꯭ꯨꯍꯇꯥꯒꯨꯝꯕꯗ ꯌꯥꯝ ꯂꯩ
ꯃꯥꯁꯦ ꯍꯦꯛ ꯀ꯭ꯂꯥꯁ ꯇꯨꯋꯦꯜꯕ ꯂꯣꯏꯕꯗ ꯆꯠꯀꯅꯤ ꯆꯠꯅꯤ ꯑꯗꯨꯝ ꯍꯥꯏꯔꯛꯄ ꯃꯥꯒꯤ ꯃꯄꯥꯅ ꯌꯥꯗꯕ ꯑꯩꯒꯤ ꯏꯆꯦꯅꯗꯤ ꯌꯥꯕ ꯑꯗꯨ ꯃꯥꯒꯤ ꯄꯥꯅ ꯌꯥꯗꯕꯀꯣ
ꯎꯝ
ꯑꯗꯨ ꯍꯧꯖꯤꯛꯇꯤ ꯃꯥꯒꯤ ꯃꯄꯥꯁꯨ ꯍ ꯆꯠꯅꯤꯡꯕ꯭ꯔꯗꯤ ꯆꯠꯂꯣꯅ ꯍꯧꯖꯤꯛꯇꯤ ꯍꯥꯏꯈ꯭ꯔꯦ ꯍꯥꯏꯌꯦ ꯌꯥꯗꯕ ꯑꯗꯨꯝ ꯀ꯭ꯂꯥꯁ ꯇꯦꯟ ꯍꯦꯛ ꯂꯣꯏꯔꯒ ꯃꯥꯗꯤ ꯆꯥꯛꯅꯤ ꯆꯥꯛꯅꯤ ꯑꯗꯨꯝ ꯇꯧꯕꯀꯣ ꯇꯨꯋꯦꯜꯐ ꯉꯥꯛꯇꯅꯤ ꯑꯩ ꯁ꯭ꯀꯨꯜ ꯀꯥꯅꯤꯡꯉꯥꯏ ꯑꯗꯨꯝ ꯍꯥꯏꯌꯦ ꯑꯗꯣ ꯅꯦꯛꯁ ꯌꯔꯗ ꯇꯨꯋꯦꯜꯐ ꯂꯣꯏꯒꯅꯤ ꯃꯥꯁꯦ
ꯎꯝ
ꯑꯗꯨ ꯇꯨꯋꯦꯜꯐ ꯂꯣꯏꯁꯨ ꯂꯣꯏꯗ꯭ꯔꯤꯉꯩꯗꯀꯣ ꯃꯥꯁꯦ ꯀꯔꯤ ꯀꯔꯤꯅꯣ ꯑꯦꯀꯥꯗꯃꯤ ꯈꯣꯏꯕꯨ ꯑꯣꯖꯥꯁꯤꯡꯕꯨ ꯋꯥꯔꯤ ꯁꯥꯕ ꯍꯧꯈ꯭ꯔꯕ ꯑꯗꯨꯒꯤ ꯑꯩꯈꯣꯏꯅꯗꯤ ꯈꯔ ꯀꯤꯈ꯭ꯔꯕ
ꯑꯦ ꯆꯠꯁꯨ ꯀꯥꯏꯗꯦ ꯐꯩꯌꯦ ꯁꯤ ꯋꯥꯔꯤ
ꯑꯣ ꯑꯥ
ꯀꯃꯨꯅꯤꯀꯦꯁꯟꯁꯦ ꯍꯦꯟꯒꯠꯂꯛꯇꯣꯏꯅꯦ ꯍꯥꯏꯗꯤ ꯋꯥꯔꯤ ꯁꯥꯟꯅꯕ ꯍꯥꯏꯁꯦ ꯍꯥꯏꯗꯤ ꯏꯀꯥꯏ ꯂꯩꯔꯗꯤ ꯁꯥꯟꯅꯕꯗꯗꯤ ꯏꯀꯥꯏꯕ ꯌꯥꯗꯦ ꯅꯪ ꯋꯥ ꯋꯥ ꯒꯨꯝꯕ ꯉꯥꯡꯗ ꯅꯪ ꯍꯥꯏꯗꯤ ꯐꯖꯔꯛꯄ ꯅꯨꯃꯤꯠꯇ ꯋꯥ ꯉꯥꯡꯗ ꯌꯥꯔꯣꯏ ꯑꯗꯨ ꯋꯥ ꯋꯥ ꯉꯥꯡꯅꯕ ꯈꯣꯠꯅꯕ ꯃꯤ ꯑꯣꯏꯅ ꯀꯃꯨꯅꯤ ꯏꯁꯀꯦꯁꯟꯗꯣ ꯑꯗꯨ ꯗꯔꯀꯥꯔ ꯂꯩ ꯃꯤ ꯑꯃꯒ ꯑꯃꯒ ꯄꯥꯎ ꯐꯥꯎꯅꯕ
ꯍꯣꯏ
ꯑꯗꯨꯒꯤ
ꯑꯗꯨ ꯃꯥꯁꯦ ꯌꯥꯝꯅ ꯀꯃꯨꯅꯤꯀꯦꯁꯟ ꯏꯁꯀꯤꯜ ꯂꯩꯕꯁꯨ ꯅꯠꯇꯦ ꯏꯀꯥꯏ ꯏꯀꯥꯏꯅ ꯑꯗꯨꯝ ꯀꯣ ꯆꯥꯅꯤꯡꯃꯟꯕꯒꯤ ꯑꯣꯏꯔꯝꯒꯅꯤ ꯑꯩꯈꯣꯏꯅ ꯈꯟꯗꯗꯤꯀꯣ ꯑꯗꯨꯝ ꯁꯥꯟꯅꯔꯒ ꯅꯍꯥꯟ ꯑꯩꯈꯣꯏ ꯑꯩꯈꯣꯏꯗꯤ ꯗꯤꯁꯇ꯭ꯔꯤꯛꯀꯤ ꯃꯤꯡꯗꯤ ꯍꯥꯏꯕ ꯌꯥꯏꯀꯣ ꯑꯩꯈꯣꯏꯗꯤ ꯇꯃꯦꯡꯂꯣꯡꯗꯅꯤ ꯂꯩꯕꯗꯣ
ꯍꯧꯖꯤꯛꯇꯤ ꯇꯝꯄꯥꯛꯇ ꯂꯩꯔꯗꯤ ꯇꯃꯦꯡꯂꯣꯡꯝꯒꯅꯦꯕ ꯑꯩꯈꯣꯏꯒꯤ ꯌꯨꯝꯗꯤ ꯃꯥꯒꯤ ꯌꯨꯝꯁꯨ ꯑꯗꯨꯒ ꯅꯍꯥꯟ ꯑꯦꯀꯥꯗꯃꯤ ꯑꯃꯒꯤ ꯑꯣꯖꯥꯗꯣ
ꯎꯝ
ꯂꯥꯛꯄ ꯑꯩꯈꯣꯏꯗ ꯏꯆꯦꯈꯣꯏꯗ ꯏꯆꯦꯈꯣꯏꯗꯤ ꯑꯗꯨꯝ ꯑꯣꯐꯤꯁꯀꯨꯝꯕ ꯀ ꯀꯥꯃꯤꯟꯅꯕ ꯃꯥꯜꯂꯦ ꯈꯪꯗꯦ ꯃꯥꯁꯦ ꯑꯣꯐꯤꯁꯇ ꯂꯥꯛꯑꯦ ꯍꯥꯏꯌꯦ ꯑꯗꯨ ꯎ ꯃꯥꯁꯦ ꯑꯁꯤꯒꯨꯝꯕꯒꯤ ꯑꯦꯀꯥꯗꯃꯤꯒꯤ ꯑꯣꯖꯥ ꯑꯃꯅꯤ ꯍꯥꯏꯕ ꯀꯣ ꯑꯗꯨ ꯍꯦꯛ ꯍꯥꯏꯔꯛꯄ ꯀꯥꯟꯗ ꯃꯥꯗꯤ ꯍꯦꯛ ꯆꯠꯈ꯭ꯔꯦ ꯆꯠꯂꯒ ꯑꯗꯨꯝ ꯋꯥꯔꯤ ꯁꯥꯕ ꯋꯥꯔꯤ ꯁꯥꯔꯒ ꯍꯣꯏ
ꯑꯩꯗꯤ ꯉꯥꯡꯈꯩ ꯑꯩꯅ ꯀꯩꯅꯣꯝ ꯇꯧꯕꯗ ꯑꯩꯒꯤ ꯁꯥꯟꯅꯔꯛꯄ ꯃꯇꯝꯗꯗꯤ ꯑꯩ ꯏꯇꯣꯝꯗꯅꯦꯕ ꯆꯠꯂꯤꯁꯦ
ꯑꯣ
ꯍꯥꯏꯗꯤ ꯇꯣꯝꯇ ꯆꯦꯟꯕꯅꯤ ꯈꯪꯗꯦ ꯀꯩꯅꯣꯝ ꯇꯧꯕꯅꯤ ꯈꯪꯗꯦ ꯑꯗꯨꯃꯥꯏꯅ ꯏꯇꯣꯝꯗ ꯍꯥꯏꯗꯤ ꯆꯦꯟꯕꯗꯨ ꯗꯔꯀꯥꯔ ꯂꯩ ꯑꯗꯨꯗꯒꯤꯅꯦꯕ ꯍꯒꯜꯂꯥꯛꯄꯤ꯭ꯣꯏꯁꯦ ꯍꯥꯏꯗꯤ ꯃꯥꯒꯤ ꯑꯌꯥꯝꯕ ꯍꯦꯟꯒꯠꯂꯛꯏꯁꯤꯦ ꯏꯃꯥ ꯏꯄꯥꯗꯤ ꯀꯩꯅꯣꯝ ꯇꯧꯕꯒꯤꯇꯪ ꯇꯧꯕꯤ ꯋꯥꯅꯤ
ꯎꯝ
ꯍꯥꯏꯗꯤ ꯑꯩꯈꯣꯏꯒꯤ ꯁꯞꯄꯣꯔꯠꯇꯣꯇꯪꯅꯦꯕ ꯏꯃꯥ ꯏꯄꯥꯅ ꯇꯧꯔꯤꯁꯤꯗꯤ
ꯍꯣꯏ
ꯑꯗꯨꯗꯤ ꯀꯩꯅꯣꯝ ꯍꯣꯏꯗꯤ ꯇꯧꯒꯗꯕꯗꯤ ꯑꯩꯈꯣꯏꯅ ꯇꯧꯗꯣꯏꯅꯦꯕ ꯑꯩꯈꯣꯏꯅ ꯇꯧꯗꯗꯤ ꯑꯃꯨꯛ ꯌꯥꯔꯣꯏꯗꯣꯏꯅꯦꯕ
ꯍꯣꯏ ꯍꯣꯏ
ꯑꯩꯈꯣꯏꯅ ꯍꯣꯠꯅꯗ꯭ꯔꯗꯤ ꯏꯃꯥ ꯏꯄꯥꯅ ꯀꯃꯥꯏꯅ ꯍꯣꯠꯅꯒꯅꯤ
ꯎꯝ
ꯑꯗꯨꯒꯨꯝꯕ
ꯑꯗꯨ ꯅꯣꯏꯒꯤ ꯅꯣꯏꯁꯦ ꯄ꯭ꯔꯣꯐꯦꯁꯅꯦꯜ ꯑꯣꯏꯕꯗꯣ ꯑꯗꯨ ꯅꯪ ꯀ꯭ꯔꯤꯀꯦꯠꯇ ꯄ꯭ꯔꯣꯐꯦꯁꯅꯦꯜ ꯑꯣꯏꯅ ꯑꯗꯨꯝ ꯁꯥꯟꯅꯕꯗꯣ ꯗꯥꯏꯠꯀꯨꯝꯕꯅꯤ ꯃꯦꯟꯇꯦꯟ ꯇꯧꯕ꯭ꯔꯣ ꯀꯣ
ꯇꯧꯏꯦ ꯑꯗꯨꯅꯤ ꯗꯥꯏꯠ ꯃꯦꯟꯇꯦꯟ ꯃꯇꯝ ꯆꯥꯅ ꯆꯥꯗꯕ ꯌꯥꯔꯣꯏ ꯃꯇꯝ ꯆꯥꯅ ꯀꯩꯅꯣꯝ ꯇꯧꯗꯦ ꯍꯥꯏꯔꯦ ꯃꯇꯝ ꯆꯥꯅ ꯇꯨꯝꯕ ꯑꯩ ꯍꯧꯖꯤꯛꯇꯤ ꯇꯨꯝꯕꯁꯨ ꯊꯦꯡꯉꯕꯅꯤ ꯍꯥꯏꯗꯤ ꯍꯥꯏꯗꯤ ꯁꯤꯁꯦ ꯀꯣꯟꯅ ꯀꯩꯅꯣꯝꯗꯤ ꯌꯥꯗꯦꯕ ꯁꯦꯡꯅꯒꯨꯝꯕ ꯀꯩꯅꯣꯝꯒꯨꯝꯕ ꯇꯨꯝꯕ ꯌꯥꯗꯦꯕ
ꯑꯣ ꯑꯣ
ꯍꯥꯏꯗꯤ ꯄ꯭ꯔꯣꯐꯦꯁꯅꯦꯜ ꯑꯣꯏꯔꯗꯤ ꯃꯇꯝ ꯆꯥꯅ ꯃꯇꯝ ꯆꯥꯅ ꯍꯧꯒꯠꯀꯗꯕ ꯃꯇꯝ ꯆꯥꯅ ꯇꯨꯝꯒꯗꯕ
ꯎꯝ
ꯑꯗꯨꯒꯨꯝꯕ ꯗꯔꯀꯥꯔ ꯌꯥꯝ ꯇꯥꯏ
ꯑꯣ ꯑꯣ
ꯑꯗꯨꯒꯤ ꯅꯣꯏꯒꯤꯗꯤ ꯏꯆꯤꯟ ꯏꯅꯥꯎ ꯀꯌꯥ ꯑꯣꯏꯗꯣꯏꯅꯣ
ꯎꯝ ꯑꯩꯗꯤꯗꯤ ꯌꯥꯝꯕꯅꯦ ꯑꯩꯒꯤ ꯏꯆꯦ ꯑꯩꯈꯣꯏꯗꯤ ꯑꯥ ꯆꯤꯡꯗ ꯂꯩꯕꯅꯤꯅ ꯀꯣ ꯑꯗꯨ ꯀꯣꯟꯇ꯭ꯔꯣꯒꯨꯝꯕ ꯑꯗꯨꯝ ꯇꯧꯗꯕꯅꯤꯅ ꯌꯥꯝ ꯄꯣꯔꯗꯤ ꯐꯥꯏ ꯑꯗꯨꯒꯨꯝꯕ ꯃꯥꯏꯅ ꯆꯠꯗꯂꯑꯦ ꯍꯧꯖꯤꯛꯇꯤ ꯏꯄꯥꯒ ꯏꯃꯥꯗꯤ ꯌꯥꯝ ꯑꯍꯥꯟ ꯑꯣꯏꯈ꯭ꯔꯦ ꯑꯩꯒꯤꯁꯦ ꯏꯆꯦ ꯃꯉꯥ ꯂꯩꯌꯦꯦ
ꯎ
ꯑꯩꯅ ꯑꯩꯅ ꯂꯥꯁ ꯑꯣꯏꯗꯣꯏꯕ ꯅꯨꯄꯤꯗꯗꯤ ꯑꯗꯨꯒ ꯅꯨꯄꯥꯗꯤ ꯑꯍꯨꯝ ꯂꯩꯕꯀꯣ
ꯎ
ꯑꯩꯈꯣꯏꯒꯤ ꯌꯨꯝꯁꯦ ꯑꯁ ꯆꯥꯎꯕ ꯌꯨꯝꯅꯤ
ꯑꯦ ꯐꯦꯃꯤꯂꯤ ꯌꯥꯝ ꯆꯥꯎꯕ꯭ꯔꯥ
ꯎꯝ
ꯐꯩꯌꯦ ꯑꯗꯨꯝ ꯆꯥꯎꯔꯁꯨ ꯏꯆꯦꯁꯤꯡꯗꯤ ꯂꯣꯏꯅꯃꯛ ꯃꯌꯨꯝ ꯄꯥꯜꯂꯕ
ꯌꯥꯝ ꯄꯥꯟꯈ꯭ꯔꯦ ꯑꯍꯣꯏ ꯂꯣꯏꯅꯃꯛ ꯄꯥꯟꯈ꯭ꯔꯦ
ꯎꯝ ꯑꯗꯨꯗꯤ ꯅꯪꯇ ꯉꯥꯏꯔꯕ
ꯑꯩꯁꯨ ꯄꯥꯟꯈ꯭ꯔꯦ ꯄꯥꯡꯈ꯭ꯔꯦ ꯑ ꯀꯣꯏ ꯔꯦ ꯑꯗꯨ ꯑꯣꯏꯔꯁꯨ ꯀꯣ
ꯎ
ꯅꯥꯡꯗꯤ ꯑꯉꯥꯡ ꯑꯣꯏꯔꯝꯒꯅꯤꯀꯣ ꯍꯧꯖꯤꯛꯇꯤ
ꯑ ꯑꯩꯗꯤ ꯍꯧꯖꯤꯛꯄꯨꯗꯤꯉ
ꯑ ꯑꯣ ꯍꯣꯏ ꯑꯗꯨ ꯃꯥꯜꯂꯦꯕ ꯅꯪꯒꯤ ꯈꯣꯟꯖꯦꯜ ꯇꯥꯔꯒ ꯀꯣ
ꯑꯝ
ꯑꯗꯨꯗꯤ ꯆꯍꯤ ꯑꯃꯒꯨꯝꯕꯁꯨ ꯁꯨꯗ꯭ꯔꯦ ꯑꯗꯨ ꯑꯣꯏꯔꯁꯨ ꯌꯨꯝ ꯄꯥꯟꯈ꯭ꯔꯦ ꯍꯥꯏꯁꯨ ꯃꯇꯝꯁꯦ ꯇꯥꯔꯕ ꯃꯥꯜꯂꯦ ꯐꯥꯗ꯭ꯔꯤ ꯁꯍꯤ ꯃꯥꯁꯨ ꯁꯨꯗ꯭ꯔꯤ
ꯑꯣ ꯄꯥꯟꯕ ꯑꯣ ꯐꯔ ꯎꯝ ꯑꯗ ꯑꯗ ꯄꯥꯜꯂꯤꯔꯣ ꯁꯤꯗ
ꯎꯝ ꯑꯩꯈꯣꯏꯒꯤ ꯃꯤ ꯇꯃꯦꯡꯂꯣꯡꯒꯤ ꯃꯤꯕꯨ ꯄꯥꯜꯂꯦ ꯑꯗꯨ ꯑꯣꯏꯔꯁꯨ ꯑꯩꯈꯣꯏ ꯑꯅꯤꯁꯦ ꯃꯄꯥꯟꯗ ꯂꯩꯌꯦ ꯍꯧꯖꯤꯛ ꯍꯥꯏꯕꯗꯤ ꯑꯩꯅꯗꯤ ꯍꯧꯖꯤꯛ ꯇꯝꯄꯥꯛꯇ ꯂꯩꯌꯦꯦ ꯃꯥꯒꯤ ꯍꯣꯂꯤꯗꯦꯗ ꯂꯥꯛꯄꯀꯣ
ꯎꯝ
ꯑꯗꯨꯒ ꯑꯩ ꯃꯇꯝ ꯈꯔꯗꯤ ꯁꯤ ꯏꯝꯐꯥꯜꯗ ꯂꯩꯒꯦ ꯍꯥꯏꯅ ꯂꯩꯕ ꯑꯩꯈꯣꯏꯒꯤ ꯌꯨꯝꯁꯤꯗ ꯂꯩꯕꯀꯣ
ꯎꯝ
ꯎꯝ ꯑꯩꯒꯤ ꯑꯌꯥꯝꯕ ꯑꯌꯥꯝꯕꯒꯤ ꯀꯣꯇꯥꯔ ꯂꯩꯕ ꯑꯗꯨꯗ ꯑꯉꯥꯡꯁꯨ ꯌꯥꯝ ꯂꯩꯕ ꯃꯥꯒꯤ ꯑꯉꯥꯡꯈꯣꯏ ꯏꯆꯦꯒꯤ ꯑꯉꯥꯡ ꯑꯩꯈꯣꯏꯁꯨ ꯌꯥꯝ ꯂꯩꯕ ꯑꯗꯨꯒꯤ ꯑꯩꯅ ꯃꯇꯝ ꯈꯔꯗꯤ ꯃꯣꯏ ꯑꯩꯉꯣꯟꯗ ꯂꯩꯔꯒ ꯂꯥꯛꯀꯦ ꯍꯥꯏꯅꯀꯣ
ꯑꯥ ꯐꯩꯌꯦ ꯁꯣꯝꯗꯁꯨ ꯀꯣꯏꯊꯣꯛ ꯍꯥꯏꯗꯤ ꯑꯩꯁꯦ ꯃꯥꯏꯟ ꯐ꯭ꯔꯦꯁ ꯑꯣꯏꯗꯅ ꯁꯣꯝꯗꯁꯨ ꯀꯣꯏꯊꯣꯛꯑꯅꯤ ꯑꯁꯣꯝꯗꯁꯨ ꯀꯣꯏꯊꯣꯛꯑꯅꯤ ꯑ ꯃꯥꯏꯟ ꯐ꯭ꯔꯦꯁ ꯑꯣꯏꯕꯅꯦ
ꯍꯣꯏ ꯃꯄꯥꯟꯗ ꯑꯗꯨꯝ ꯂꯩ ꯂꯩꯔ ꯇꯔꯒ ꯀꯣ ꯑꯩꯈꯣꯏ ꯅꯨꯡꯁꯤꯕꯁꯤꯡꯕꯨꯁꯨ ꯎꯅꯕꯗꯣ ꯌꯥꯝ ꯂꯥꯞꯄꯔꯒ ꯆꯠꯄꯅꯦ ꯄꯩꯁꯥꯁꯨ ꯌꯥꯝ ꯇꯥꯡ ꯇꯥꯡꯔꯒ ꯑꯗꯨꯝ ꯇꯤꯛꯀꯦꯠꯁꯨ ꯀꯛꯄꯅꯦ ꯑꯗꯨꯒꯤ ꯑꯩꯅ
ꯇꯅ
ꯍꯦꯛ ꯂꯧꯔꯒ ꯍꯦꯛ ꯆꯥꯡꯕꯗꯣ ꯄꯥꯝꯗꯕ ꯑꯩꯅ ꯂꯥꯛꯈ꯭ꯔꯗꯤ ꯑꯗꯨꯝ ꯈꯔꯗꯤ ꯃꯇꯝ ꯈꯔꯗꯤ ꯀꯨꯏꯅ ꯊꯥ ꯑꯃꯒꯨꯝꯕꯗꯤ ꯑꯗꯨꯝ ꯂꯩꯅꯤꯡꯕꯀꯣ ꯑꯩꯗꯤ ꯑꯗꯨꯒ ꯎꯝ ꯅꯪ ꯃꯄꯥꯟ ꯆꯠꯂꯦ ꯍꯥꯏꯕꯗꯣ ꯀꯗꯥꯏ ꯀꯗꯥꯏ ꯆꯠꯄ꯭ꯔꯥꯅ
ꯑꯩ ꯂꯝꯗꯤ ꯍꯥꯏꯕ ꯌꯥꯗꯦ ꯀꯣꯟꯅ ꯍꯥꯏ
ꯑꯣ ꯑꯣ ꯑ ꯑꯗꯨ ꯁꯤꯇꯤꯒꯤ ꯃꯤꯡꯒꯨꯝꯕ ꯗꯤꯁꯇ꯭ꯔꯤꯛꯀꯤ ꯃꯤꯡꯒꯨꯝꯕꯗꯤ ꯍꯥꯏꯕ ꯌꯥꯏ ꯍꯥꯏꯕ ꯅꯠꯇ꯭ꯔꯣ
ꯑꯍ
ꯎꯝ ꯑꯗꯨꯗꯤ ꯑꯦ ꯂꯣꯏ ꯑꯣꯏꯅꯃꯛ ꯍꯥꯏꯈ꯭ꯔꯅꯤ
ꯌꯥ
ꯎꯝ
ꯂꯣꯏ ꯁꯨꯔꯦ ꯃꯐꯝꯗꯤ ꯑꯃꯅꯤ ꯑꯅꯤ ꯇꯪ ꯉꯥꯏ ꯆꯠꯇꯕ ꯁꯥꯟꯅꯕ ꯂꯣꯏꯃꯛ ꯁꯨꯔꯦ ꯍꯥꯏꯇꯥꯔꯦ ꯁꯤꯝꯄꯜ ꯋꯦꯗꯗꯤ ꯂꯣꯏ ꯁꯨꯔꯦ
ꯑꯥ ꯑꯥ ꯈꯥꯡꯕꯒꯨꯝ ꯇꯧꯋꯦ ꯑꯗꯨꯗꯤ
ꯑꯗꯨ ꯁꯤꯝꯄꯜ ꯋꯦꯗꯗꯤ
ꯇꯧꯋꯦ ꯑꯗꯨꯗꯤ ꯎꯝ
ꯃꯐꯝꯗꯤ ꯂꯣꯏ ꯁꯨꯔꯦ ꯆꯠꯄ
ꯑꯥꯎ ꯑꯣ
ꯑꯗꯨ
ꯐꯥꯏꯅꯦ ꯑꯦꯛꯁꯄꯤꯔꯤꯌꯦꯟꯁꯁꯤ ꯌꯥꯝ ꯂꯩꯅꯤ ꯍꯧꯖꯤꯛꯅꯁꯨꯀꯣ ꯅꯣꯏꯁꯦ
ꯑꯗꯨꯅꯦ ꯁꯤꯒ ꯁꯣꯝꯒ ꯁꯥꯟꯅꯕꯗ ꯌꯥꯝ ꯈꯦꯠꯅꯩꯌꯦ ꯌꯥꯝꯅ
ꯑꯣ
ꯍꯥꯏꯗꯤ ꯑꯇꯩꯒꯤ ꯅꯠꯇꯕ ꯋꯥꯈꯜ ꯃꯥꯟꯅꯔꯛꯇꯕ ꯋꯥꯈꯜ ꯈꯦꯠꯅꯕ
ꯎꯝ
ꯀꯩꯅꯣꯝ ꯇꯧꯕ ꯃꯤꯒꯤ ꯏꯁꯀꯤꯜ ꯃꯤꯒꯤ ꯃꯦꯟꯇꯦꯂꯤꯇꯤ
ꯎꯝ
ꯑꯗꯨꯕꯨ ꯃꯌꯥꯝ ꯈꯦꯠꯅꯕ ꯍꯣꯠꯅꯕꯗ ꯑꯩꯈꯣꯏ ꯁꯤꯗꯒ ꯍꯣꯠꯅꯔꯤ ꯍꯣꯠꯅꯔꯤꯗꯣ ꯌꯥꯝ ꯈꯦꯠꯅꯩ
ꯑꯣ ꯑꯣ
ꯑꯗꯨꯒꯤ
ꯍꯣꯏ ꯍꯣꯏ ꯑꯣꯏꯔꯝꯒꯅꯤꯅꯦ
ꯑꯗꯨꯒꯤꯣ ꯑꯩꯈꯣꯏꯗꯤ ꯁꯤꯗ ꯀꯩꯁꯨ ꯍꯣꯠꯅꯗ꯭ꯔꯤꯅꯤ ꯃꯣꯏ ꯑꯥꯗ ꯍꯣꯠꯅꯔꯤ ꯑꯗꯨꯕꯨ
ꯑꯗꯨ ꯅꯪ ꯕ꯭ꯔꯦꯛꯐꯥꯁꯀꯨꯝꯕꯗꯤ ꯀꯔꯤ ꯀꯔꯤ ꯆꯥꯕ꯭ꯔꯥ
ꯕ꯭ꯔꯦꯛꯐꯥꯁꯇ ꯌꯦꯔꯨꯝ ꯂꯐꯣꯏ ꯁꯪꯒꯣꯝ
ꯌꯦꯔꯨꯝꯝ ꯆꯥꯕꯗ ꯑꯗꯨ ꯌꯦꯂꯣ ꯌꯣꯛꯇꯣ ꯆꯥꯕ꯭ꯔꯥ
ꯆꯥꯏ
ꯑꯣ ꯑꯣ ꯖꯤꯝ ꯀꯥꯕ ꯁꯤꯡꯅ ꯗꯤ ꯌꯣꯒꯗꯤ ꯆꯥꯗꯦꯀꯣ
ꯇꯥꯏ ꯆꯥꯗꯦ ꯍꯥꯏꯗꯤ ꯑꯩꯈꯣꯏꯗꯤ ꯖꯤꯝꯗꯣ ꯌꯥꯝ ꯄꯥꯛꯅ ꯁꯥꯟꯅꯔꯁꯨ ꯌꯥꯝ ꯄꯥꯛꯅ ꯁꯥꯟꯅꯗꯦꯕ ꯖꯤꯝꯗꯤ
ꯑꯣ
ꯍꯥꯏꯗꯤ ꯈꯥꯜꯂꯤ ꯑꯩꯈꯣꯏꯒꯤ ꯍꯛꯆꯥꯡꯁꯦ ꯋꯥꯗꯅꯕ ꯈꯣꯠ ꯇꯥꯅꯕ ꯇꯪ ꯥꯟꯅꯕ ꯋꯥꯅꯦꯕ ꯖꯤꯝ ꯁꯥꯟꯅꯕ ꯍꯥꯏ
ꯎꯝ
ꯑꯇꯩꯗꯤ ꯅꯠꯇ꯭ꯔꯗꯤ ꯁꯥꯟꯅꯗꯦꯕ ꯖꯤꯝ ꯑꯩꯈꯣꯏ ꯂꯤꯡꯍꯟꯗꯕ ꯌꯥꯗꯕ
ꯎꯝ ꯎꯝ ꯑꯣ
ꯀꯣ ꯂꯤꯡꯗꯗꯤ ꯑꯩꯈꯣꯏꯒꯤꯗꯤ ꯑꯩꯗꯤ ꯀ꯭ꯔꯤꯀꯦꯠꯇꯗꯤ ꯀꯩꯅꯣꯝ ꯇꯧꯋꯦꯕ
ꯎꯝ
ꯑꯗꯨ ꯑꯗꯨ ꯀꯣ ꯂꯤꯡꯗꯗꯤ ꯌꯥꯗꯦ ꯑꯗꯨꯒꯨꯝꯕ ꯗꯔꯀꯥꯔ ꯇꯥꯕ ꯀꯣ ꯂꯤꯡꯕ ꯑꯃ ꯑꯗꯨꯒꯤ
ꯎꯝ